ꯑꯧ ꯇꯥꯏꯌꯦ
꯭ꯔꯣ ꯆꯞ ꯆꯥꯔꯕꯣ ꯆꯥꯛ ꯆꯥꯔꯕꯣ
ꯎꯝ ꯉꯟꯇꯥꯟ ꯆꯥꯏꯌꯦꯗ
ꯆꯥꯔꯝꯒꯅꯤꯅ
ꯑꯩ ꯍꯧꯖꯤꯛ ꯉꯥꯏꯍꯥꯛ ꯑꯣꯏꯔꯦ ꯆꯥꯛ ꯆꯥꯊꯣꯛ
ꯍꯣꯏ ꯑꯩꯈꯣꯏꯗꯤ ꯅꯨꯡꯊꯤꯟꯜꯒꯤ ꯑꯃꯨꯛ ꯆꯥꯅꯤꯡꯉꯥꯏ ꯎꯝ ꯑꯃꯨꯛ ꯄꯨꯣꯛꯁꯦ ꯈꯔ ꯈꯔ ꯃꯈꯣꯟ ꯊꯣꯛꯄ ꯍꯧꯔꯦ
ꯑꯁ ꯀ꯭ꯔꯣꯕ꯭ꯔꯣꯕ꯭ꯔꯣ
ꯆꯥꯛꯗꯤ ꯌꯥꯝ ꯆꯥꯕ꯭ꯔꯣ ꯅꯣꯏꯁꯦ ꯌꯥꯝ ꯀꯪꯉꯦ ꯌꯥꯝ ꯆꯥꯎ
ꯑꯁ ꯌꯥꯝ ꯆꯥꯔꯤꯅꯦ ꯑꯗꯣ ꯑꯁ
ꯅꯣꯏꯁꯦ ꯀ꯭ꯔꯤꯒꯤꯗꯅꯣ ꯌꯥꯝ ꯀꯪꯕꯁꯦ
ꯌꯥꯝ ꯆꯥꯏꯌꯦ ꯑꯗꯣ ꯅꯣꯏꯗꯕ ꯋꯥꯅꯦ ꯅꯣꯏ ꯈꯪꯗꯕꯅ ꯅꯣꯡꯃ ꯆꯥꯃꯤꯟꯅꯔꯅꯤ ꯑꯁ ꯆꯥꯛ ꯌꯥꯝ ꯁꯥꯏ
ꯈ꯭ꯋꯥꯏꯗꯒꯤ ꯀꯔꯤ ꯀꯔꯤ ꯑꯣꯏꯅ ꯈ꯭ꯋꯥꯏꯗꯒꯤ ꯄꯥꯝꯃꯤ ꯌꯦꯟꯁꯥꯡꯒꯨꯝꯕꯁꯦ ꯈ꯭ꯋꯥꯏꯗꯒꯤ ꯄꯥꯝꯕ ꯏꯟꯁꯥꯡ ꯅꯪꯅ ꯈ꯭ꯋꯥꯏꯗꯒꯤ ꯄꯥꯝꯕ ꯏꯟꯁꯥꯡ ꯀꯔꯤ ꯏꯟꯁꯥꯡ ꯑꯣꯏ ꯑꯣꯏꯅ
ꯍꯟꯗꯛꯇꯤ ꯁꯥꯕꯅꯤꯅ ꯁꯧꯒ꯭ꯔꯤꯅ ꯍꯥꯎꯇ꯭ꯔꯣ
ꯑꯩ ꯅꯣꯏꯗꯤ ꯁꯥ ꯅꯣꯏ ꯏꯃꯨꯡꯗꯤ ꯁꯥ ꯄꯥ ꯁꯥ ꯄꯥꯝꯗꯕ ꯅꯣꯏꯒꯤ ꯏꯃꯥꯁꯨꯀꯣ ꯅꯣꯏ ꯅꯣꯏꯃꯥꯗꯣ
ꯑꯣ ꯌꯥꯝ ꯄꯥꯝꯗꯅ ꯄꯥꯛꯅ ꯄꯥꯝꯗꯕꯅꯦꯗ
ꯍꯣꯏ ꯃꯥꯗꯤ ꯆꯝꯐꯨꯠꯒꯨꯝꯕ ꯑꯗꯨ ꯃꯥꯟꯅꯩ ꯆꯥꯒꯂꯦꯀꯣ ꯃꯥꯁꯨ
ꯑꯗꯣ ꯌꯥꯝꯁꯨ ꯆꯥꯗꯕ ꯅꯁꯥꯒꯨꯝꯕ ꯀꯩꯅꯣ ꯄꯤꯔꯁꯨ
ꯍꯣꯏ ꯑꯗꯨꯃꯥꯏ ꯃꯔꯛ ꯃꯔꯛꯇ ꯑꯗꯨꯝ ꯇꯤꯟꯅꯕꯁꯨꯀꯣ ꯃꯥꯗꯤ ꯑꯗꯨꯝ ꯆꯥꯗꯦꯕ ꯆꯥꯕꯁꯨ ꯈꯖꯤꯛ ꯈꯖꯤꯛꯇ ꯆꯥꯏꯕ ꯑꯗꯨ ꯑꯗꯨꯒꯤ ꯑꯣꯏꯔꯝꯕꯅꯤ ꯅꯣꯏꯁꯤ ꯌꯥꯝ ꯀꯪꯉꯦꯕ ꯑꯩꯈꯣꯏꯗꯤ ꯊꯥꯎꯒꯨꯝꯕ ꯌꯥꯝ ꯆꯥꯃꯟꯂꯦꯀꯣ ꯑꯩ ꯑꯩꯁꯨ ꯍꯥꯟꯅꯒꯨꯝꯅꯗꯤ ꯅꯣꯏꯗ꯭ꯔꯦ ꯈꯔꯗꯤ ꯀꯪꯈ꯭ꯔꯦ ꯑꯩ ꯑꯩꯁꯨ
ꯑꯁ ꯍꯟꯗꯛ ꯀꯪꯉꯤꯔꯣ ꯑꯁ ꯎ
ꯎꯝ ꯀꯝ
ꯃꯤ ꯑꯇꯩꯗꯤ ꯑꯉꯥꯡ ꯄꯣꯛꯄ ꯂꯣꯏꯔꯗꯤ ꯑꯁ ꯌꯥꯝ ꯅꯣꯏ ꯈꯜꯂꯤ ꯍꯥꯏ
ꯍꯣꯏ ꯍꯣꯏ ꯌꯥꯝ ꯅꯣꯏꯈꯠꯄꯅꯦ ꯑꯩꯗꯤ ꯀꯪꯉꯦ
ꯑꯗꯨ ꯅꯥꯎꯁꯥꯅ ꯃꯦ
ꯈꯪꯗꯦ ꯑꯗꯨꯃꯥꯏꯅ ꯇꯧꯖꯠꯅ ꯌꯨꯝ ꯂꯥꯛꯂꯣꯏꯗ꯭ꯔꯣ
ꯂꯥꯛꯑꯣ
ꯀꯩꯅꯣꯗꯗꯤ ꯂꯥꯛꯅꯦꯅꯦ ꯎꯝ ꯀ꯭ꯔꯤꯁꯃꯁꯗꯤ ꯂꯥꯛꯅꯤꯅ
ꯈꯪꯗꯦ ꯂꯥꯛꯗꯧ
ꯈ꯭ꯔꯤꯁꯃꯥꯁ ꯎꯝ ꯂꯥꯛꯑꯣ ꯈ꯭ꯔꯤꯁꯃꯥꯁꯇꯗꯤ ꯀꯔꯤ ꯀꯔꯤ ꯇꯧꯔꯒ ꯂꯩꯌꯦꯦ ꯁꯥꯃꯟꯕꯒꯤ ꯑ ꯑꯉꯥꯡꯗꯣ ꯑꯩꯒꯤ ꯑꯉꯥꯡꯗꯣ ꯉꯔꯥꯡ ꯑꯍꯤꯡꯗꯁꯨ ꯁꯥꯃꯟꯗꯒꯤ ꯇꯨꯡ ꯇꯨꯝꯕ ꯌꯥꯗꯕ ꯖꯥꯠꯅꯦ
ꯑꯣ
ꯇꯨꯝꯗꯕ ꯄꯨꯡ ꯕꯥꯔꯣ ꯇꯥꯒꯗꯧꯔꯦꯔꯤꯕ ꯀꯔꯤ ꯀꯔꯤ ꯇꯧꯕ ꯆꯠꯂ ꯍꯥꯏꯅꯀꯣ ꯑꯁ ꯏꯔꯨꯍꯟꯁꯦ ꯃꯄꯥꯟꯅꯀꯣ ꯏꯔꯨꯍꯟꯁꯦ ꯍꯥꯏꯅꯀꯣ ꯎꯝ ꯄꯨꯡ ꯕꯥꯔꯣ ꯇꯥꯗ꯭ꯔꯤꯉꯩꯗ ꯏꯔꯨꯍꯜꯂꯦ ꯏꯔꯨꯍꯟꯕ ꯃꯇꯝꯗ ꯑꯗꯨꯝ ꯇꯨꯝꯈ꯭ꯔꯦ
ꯑꯁ ꯁꯥꯕꯒꯤ ꯑꯣꯏꯔꯝꯃꯤꯅꯦ ꯑꯗꯨꯗꯤ
ꯃꯟꯕꯒꯤ ꯇꯨꯝꯕ ꯌꯥꯗꯕ ꯑꯣꯖꯥꯠꯅꯦꯕ
ꯑꯁ ꯅꯣꯏꯁꯨ ꯇꯨꯝꯃꯝꯃꯔꯣꯏ ꯑꯉꯥꯡ ꯇꯨꯝꯗꯕꯅꯤꯅ
ꯑꯥ ꯇꯨꯝꯗꯦ ꯑꯗꯨꯗ ꯉꯁꯤꯁꯨ ꯌꯥꯝ ꯊꯦꯡꯅ ꯍꯧꯒꯠꯂꯦ ꯉꯔꯥꯡꯁꯨ ꯌꯥꯝ ꯊꯦꯡꯅ ꯍꯧꯒꯠꯂꯦ ꯍꯧꯖꯤꯛꯀꯥꯟꯗꯤ ꯊꯦꯡ ꯊꯦꯡꯅ ꯍꯧꯒꯠꯄꯅꯤ
ꯑꯉꯥꯡ ꯆꯦꯟꯕ ꯈꯣꯏꯁꯦ ꯋꯥꯁꯨ ꯋꯥꯕꯅꯦ ꯊꯦꯡꯉꯁꯨ ꯇꯨꯝꯕꯅꯦ ꯅꯤꯡꯉꯥꯏ ꯑꯃꯨꯝꯒ ꯇꯧꯔꯅꯤ ꯑꯁ
ꯎꯝ ꯃꯥꯗꯤ ꯉꯔꯥꯡ ꯊꯦꯡꯅ ꯇꯨꯝꯕꯒꯤ ꯊꯦꯡꯅ ꯍꯧꯒꯠꯂꯦ ꯃꯥꯁꯨ ꯉꯁꯤꯗꯣ
ꯑꯣ
ꯇꯔꯦꯠ ꯃꯈꯥꯏ ꯇꯥꯒꯗꯧꯔꯦ ꯃꯥ ꯍꯧꯒꯠꯄꯗꯣ ꯈꯔꯦꯟ ꯃꯈꯥꯏ ꯍꯦꯜꯂꯝꯒꯅꯤꯗ ꯍꯧꯒꯠꯄꯗꯨꯣ
ꯐꯖꯅ ꯇꯨꯝꯃꯤꯅꯤ ꯑꯗꯨꯗꯤ
ꯐꯖꯝꯕ ꯕꯔꯣ ꯑꯗꯨꯋꯥꯏꯗ ꯇꯨꯝꯕꯒꯤ ꯑꯗꯨꯒ ꯑꯩ ꯑꯩꯉꯣꯟꯗꯗꯤ ꯀꯔꯤ ꯍꯥꯏꯁꯤꯔꯥ ꯑꯉꯥꯡꯁꯤꯡ ꯇꯤꯚꯤ ꯌꯦꯡꯅꯕ ꯃꯤ ꯌꯥꯝ ꯂꯥꯛꯑꯦꯕ ꯑꯉꯥꯡ ꯃꯆꯥ ꯃꯆꯥꯁꯤꯡꯗꯣ ꯑꯩꯈꯣꯏ ꯌꯨꯝꯗ ꯑꯗꯨꯝ ꯇꯨꯝꯃꯦꯕ ꯂꯥꯛꯔꯒꯀꯣ ꯇꯤꯚꯤ ꯇꯤꯚꯤ ꯌꯦꯡꯉꯒ ꯑꯃꯨꯛ ꯇꯨꯝꯒꯅꯤ
ꯕꯣ ꯌꯦꯡꯗ꯭ꯔꯣ ꯃꯣꯏꯅ
ꯕꯣꯜ ꯌꯦꯡꯉꯦ ꯕꯣꯜ ꯌꯦꯡꯅꯤꯡꯉꯥꯏꯥꯛꯄ ꯂꯥꯛꯄꯗꯣ ꯑꯗꯨꯝ ꯌꯦꯡꯉꯒ ꯇꯤꯚꯤ ꯔꯨꯝꯗ ꯑꯗꯨꯝ ꯇꯨꯝꯃꯦꯕ ꯃꯣꯏꯁꯦ ꯑꯗꯨꯒꯤ ꯂꯥꯡꯕꯒꯤꯁꯨ ꯇꯨꯝꯕ ꯌꯥꯔꯕ ꯖꯥꯠꯅꯦꯕ
ꯑꯁ ꯂꯥꯡꯉꯗꯤ ꯑꯉꯥꯡ ꯑꯁ ꯇꯨꯝꯗꯕꯅꯦ
ꯍꯣꯏ ꯑꯗꯨꯃꯥꯏꯅ ꯇꯧꯅ ꯑꯩꯈꯣꯏꯗꯤ ꯅꯛꯁꯨ ꯅꯛꯄꯅꯤꯅꯀꯣ ꯀꯔꯤ ꯀꯔꯤ ꯍꯣꯠꯅꯔꯤꯒꯦ ꯅꯪꯗꯤ
ꯑꯩ ꯍꯟꯗꯛꯀꯤ ꯌꯥꯝ ꯍꯣꯠꯅꯖꯁꯨ ꯐ꯭ꯔꯤꯗ ꯂꯥꯛꯦ
ꯂꯩꯌꯣ ꯈꯔ ꯅꯨꯡꯉꯥꯏꯅ ꯂꯩꯌꯣꯅꯦ ꯂꯨꯍꯣꯡꯗ꯭ꯔꯤꯉꯩꯗ ꯀꯔꯤ ꯑꯩꯈꯣꯏꯗꯤ ꯑ ꯂꯧꯁꯨ ꯍꯧꯔꯦ ꯂꯧ ꯂꯤꯡꯕ ꯍꯧꯔꯦ ꯃꯤ ꯈꯔ ꯈꯔꯗꯤ ꯂ ꯑꯩꯈꯣꯏ ꯂꯣꯏꯗ꯭ꯔꯤꯌꯦ
ꯑꯣ
ꯇꯪꯈꯥꯏꯗꯤ ꯂꯣꯏꯔꯦ ꯇꯪꯈꯥꯏ ꯂꯦꯡꯒꯅꯤ
ꯑꯩꯗꯤ ꯑꯁ ꯑꯩꯈꯣꯏꯗꯤ ꯂꯥꯛꯑꯔꯣꯏ ꯑꯩꯈꯣꯏꯁꯨ ꯂꯧꯁꯨ ꯂꯩꯇꯕꯩ ꯅꯪꯅ ꯀꯣ
ꯎꯝ ꯇꯞ ꯄꯊ ꯅꯣꯏꯗꯤ ꯎꯝ ꯉꯔꯥꯡꯗ ꯉꯔꯥꯡ ꯅꯍꯥꯟꯗꯣ ꯂꯧ ꯆꯠꯂꯦ ꯑꯉꯥꯡꯗꯣ ꯀꯩꯅꯣ ꯏꯅꯥꯎꯅꯨꯄꯤꯕꯨ ꯊꯝꯍꯜꯂꯒꯀꯣ ꯅꯨꯡꯍꯦꯝꯉꯣꯟꯗ ꯊꯝꯍꯜꯂꯒ ꯃꯥꯅ ꯑꯉꯥꯡ ꯃꯥꯅ ꯐꯖꯅ ꯑꯉꯥꯡ ꯄꯥꯝꯕꯤꯕꯒꯤꯀꯣ ꯍꯧꯖꯤꯛꯀꯥꯟꯗꯤ ꯑꯗꯨꯝ ꯊꯕꯛ ꯐꯖꯅ ꯁꯨꯕ ꯌꯥꯔꯦ ꯃꯉꯣꯟꯗ ꯊꯝꯝꯕꯅꯤ ꯎꯝ ꯀꯩꯅꯣ ꯆ ꯎꯝ ꯆꯝꯊ꯭ꯔꯥꯏ ꯃꯕꯥꯅꯤꯅꯀꯣ ꯐꯖꯅ ꯌꯦꯡꯕꯤꯕꯒꯦꯀꯣ ꯍꯧꯖꯤꯛꯁꯨ ꯃꯥꯅ ꯃꯕꯥꯅꯤꯅ ꯄꯥꯝꯂꯒ ꯇꯨꯝꯔꯒ ꯂꯩꯌꯦ ꯑꯗꯨꯒꯤ ꯑꯗꯨꯝ ꯊꯣꯛꯂꯛꯄꯅꯦ ꯑꯩꯁꯦ ꯂꯩꯇ꯭ꯔꯗꯤ ꯃꯇꯝꯗꯣ ꯑꯌꯥ ꯑꯉꯥꯡ ꯌꯥꯝꯈ꯭ꯔꯦ ꯍꯥꯏꯁꯤꯔꯥ ꯂꯥꯡꯕ ꯁꯨꯌꯥ ꯌꯥꯗꯕꯒꯤꯀꯣ ꯌꯥꯝ ꯋꯥꯕꯅꯦ ꯉꯥꯏꯍꯥꯛ ꯃꯥ ꯇꯨꯝꯈ꯭ꯔꯕ ꯃꯇꯝꯗ ꯉꯥꯏꯍꯥꯛ ꯐꯣꯟ ꯌꯦꯡꯒꯦ ꯍꯥꯏꯔꯁꯨ ꯚꯣꯂꯌꯨꯝ ꯊꯝꯗꯕꯗ ꯌꯦꯡꯕꯅꯤ
ꯑꯁ ꯂꯣꯏꯔꯦꯍꯦ꯫
ꯂꯨꯝ ꯊꯝꯅꯗꯦ ꯌꯦꯡꯕ ꯌꯥꯗꯦ ꯑꯗꯨ ꯣꯂꯨꯝ ꯊꯝꯗꯕꯗꯨꯣ ꯑꯗꯨꯝ ꯊꯝꯂꯒ ꯌꯦꯡꯂꯒ ꯂꯩꯕꯅꯦ꯫
ꯑꯉꯥꯡ ꯂꯩꯕꯅꯤꯅ ꯊꯕꯛꯁꯨ ꯇꯧꯐꯝ ꯈꯪꯝꯃꯔꯥ
ꯍꯣꯏ ꯊꯕꯛꯗꯤ ꯇꯧꯗ꯭ꯔꯔꯤꯗ ꯑꯌꯨꯛ ꯅꯨꯡꯊꯤꯜ ꯆꯥꯛ ꯊꯣꯡꯕꯗꯣ꯫ ꯑꯗꯨ ꯈꯛꯇ ꯑꯣꯏꯔꯦ ꯑꯌꯥ ꯆꯥꯛꯁꯨ ꯊꯣꯡꯃꯟꯕꯒꯤ꯫
ꯑꯁ ꯅꯣꯏꯗ ꯈꯛ ꯅꯠꯇꯦ ꯑꯗꯨꯗꯤ ꯑꯩꯈꯣꯏꯁꯨ ꯑꯩꯁꯨ ꯅꯨꯡꯅꯥꯡꯕꯣꯛꯝꯅꯦꯅ ꯄꯥꯅꯤꯡ
ꯀꯅꯥ ꯀꯅꯥꯟꯅ ꯊꯣꯡꯔꯒ ꯂꯩꯕ꯭ꯔꯣ꯫
ꯑꯩ ꯏꯊꯟꯇ ꯊꯣꯡꯉꯤꯅꯤꯅꯦ ꯏꯊꯟꯇ ꯂꯩꯕꯒꯤ꯫
ꯏꯊꯟꯇꯅ ꯊꯣꯡꯕꯁꯦ ꯃꯔꯛ ꯃꯔꯛꯇꯗꯤ ꯆꯥꯅꯤꯡꯗꯕꯅꯦ꯫
ꯑꯗꯨꯒ ꯍꯥꯎꯗꯔ ꯃꯔꯥꯔꯗ ꯆꯪꯗꯕꯅꯦ꯫
ꯅꯊꯟꯗ ꯂꯩꯕ꯭ꯔꯣ ꯅ ꯏꯊꯟꯗ ꯂꯩꯔꯗꯤ ꯐꯖꯅ ꯀꯔꯤ ꯍꯥꯏꯁꯤꯔꯥ꯫ ꯃꯍꯤ ꯍꯥꯞꯇꯕꯤꯗ ꯐꯖꯅ ꯊꯣꯡꯔꯒ ꯆꯥꯔ ꯆꯥꯎꯅ꯫
ꯑꯁ ꯏꯊꯟꯗꯅ ꯍꯥꯎꯅ ꯊꯣꯡꯉꯁꯨ ꯑꯁ ꯆꯪꯗꯦꯗ
ꯑꯗꯨꯃꯥꯏꯅꯗꯤ ꯇꯧꯒꯟꯕꯅꯦ ꯀꯔꯤ ꯍꯥꯏꯁꯤꯔꯥ ꯏꯊꯟꯗ ꯂꯩꯕꯖꯥꯁꯤꯀꯣ꯫ ꯍꯥꯎꯕ ꯆꯥꯔꯁꯨ ꯆꯥꯅꯤꯡꯗꯕ ꯆꯥꯅꯤꯡꯕ ꯄꯣꯛꯇꯕꯅꯦ꯫
ꯑꯗꯨꯃꯥꯏꯅ ꯑꯣꯏꯕ꯫ ꯉꯁꯤꯗꯤ ꯑꯗꯨꯝ ꯂꯩꯗꯣꯏ ꯅꯠꯇ꯭ꯔꯣ꯫
ꯑꯗꯨꯝ ꯂꯩꯌꯦ ꯌꯨꯝꯗ꯫
ꯑꯣ ꯌꯥꯝ ꯅꯨꯡꯉꯥꯏꯔꯦꯅꯦ꯫
ꯌꯨꯝ ꯁꯦꯡꯅꯤꯡꯉꯥꯏꯗꯤ ꯌꯥꯝ ꯂꯩꯔꯤꯌꯦ ꯃꯈꯥꯒꯤꯗꯤ ꯁꯦꯡꯈ꯭ꯔꯦ ꯃꯊꯛꯇ ꯈꯔ ꯁꯦꯡꯅꯤꯡꯉꯥꯏ ꯂꯩꯔꯤꯌꯦ꯫ ꯄꯨꯔꯥ ꯁꯦꯝꯦꯡꯒꯅꯤ ꯈꯔ ꯂꯩꯔꯗꯤ ꯄꯨꯡ ꯕꯥꯔꯣ꯫ ꯄꯨꯡ ꯑꯃ ꯇꯥꯔꯒꯗꯤ ꯑꯃꯨꯛ ꯆꯥꯛ ꯆꯥꯒꯅꯤ꯫ ꯆꯔꯥ ꯋꯥꯜꯂꯦ ꯅꯣꯏꯗꯤ ꯆꯔꯥ ꯋꯥꯟꯗ꯭ꯔꯣ꯫
ꯑꯩꯈꯣꯏꯅ ꯄꯨꯡ ꯑꯅꯤ ꯑꯍꯨꯝꯗꯨꯗ ꯋꯥꯕꯁꯨ ꯌꯥꯎꯋꯤ꯫
ꯅꯪꯁꯨ ꯆꯥꯔꯎ ꯋꯥꯟꯕꯔꯗꯨꯗꯤ꯫
ꯑꯗꯨꯒ ꯅꯨꯡꯗꯥꯡ ꯆꯥꯛ ꯆꯥꯕꯅ ꯄꯨꯡ ꯁꯚꯦꯟ ꯑꯩꯠ꯫
ꯎꯝ꯫
ꯑꯗꯨ ꯆꯥꯕ꯫
ꯎꯝ ꯅꯨꯡꯁꯥ ꯁꯥꯗ꯭ꯔꯣ ꯅꯣꯏꯗꯗꯤ꯫
ꯁꯥꯏꯁ ꯃꯄꯥꯟꯗ ꯀꯟꯅ ꯁꯥꯔꯤ ꯊꯣꯛꯄ ꯌꯥꯗ꯭ꯔꯦ꯫
ꯎꯝ ꯑꯗꯨ ꯑꯣꯏꯔꯁꯤ ꯅꯣꯏꯗꯗꯤ ꯈꯔ ꯏꯪꯉꯝꯒꯅꯤ꯫ ꯁꯥꯏ ꯍꯥꯏꯔꯁꯨꯀꯣ ꯑꯩꯈꯣꯏ ꯑꯩꯈꯣꯏ ꯈꯨꯟꯒꯨꯝꯕꯗꯤ ꯅꯠꯇꯦꯅ꯫ ꯑꯩꯈꯣꯏ ꯈꯨꯅꯗꯤ ꯆꯥꯕ ꯍꯦꯜꯂꯦꯀꯣ꯫ ꯑꯌꯨꯛꯇ ꯅꯣꯡ ꯇꯥꯗ꯭ꯔꯣ꯫
ꯇꯥꯗꯦ꯫ ꯅꯣꯏꯗꯤ ꯇꯥꯕ꯭ꯔꯣ ꯉꯁꯤ꯫
ꯍꯧꯖꯤꯛꯇꯤ ꯇꯥꯗ꯭ꯔꯦ ꯃꯔ ꯉꯁꯥꯏ ꯑꯌꯨꯛꯇꯗꯤ ꯅꯨꯡꯁꯥꯛ ꯀꯟꯅ ꯊꯣꯛꯂꯛꯄꯅꯦꯕ꯫
ꯑꯣ꯫
ꯍꯧꯖꯤꯛꯇꯤ ꯅꯨꯡꯁꯥꯞ ꯑꯃꯥꯎ ꯊꯣꯛꯂꯛꯑꯦ꯫
ꯅꯣꯏꯔꯣꯝꯅ ꯅꯣꯡ ꯆꯨꯔꯗꯤ ꯑꯩꯈꯣꯏꯗꯤ ꯅꯨꯡꯁꯥ ꯊꯣꯛꯑꯦ ꯑꯩꯈꯣꯏꯔꯣꯝ ꯆꯨꯔꯗꯤ ꯅꯣꯏꯗ ꯊꯣꯛꯄ ꯈꯨꯟꯅ ꯑꯃ
ꯑꯗꯨꯝꯥꯏꯅ ꯍꯥꯏꯌꯦ ꯍꯣꯏ ꯅꯍꯥꯟꯁꯨ ꯅꯍꯥꯟꯒꯤ ꯍꯞꯇꯥꯗꯣ꯫ ꯐꯖꯟꯅ ꯅꯣꯡ ꯆꯨꯑꯦꯕ ꯑꯗꯣ ꯅꯣꯏꯗꯗꯤ ꯆꯨꯗꯦ ꯍꯥꯏꯔꯤꯀꯣ꯫
ꯑꯣ꯫
ꯑꯗꯨꯃꯥꯏꯅ ꯍꯥꯏꯌꯦ ꯎꯝ ꯑꯗꯨꯅ꯫ ꯅꯣꯏ ꯂꯣꯝꯗ ꯂꯩꯕ ꯃꯤꯁꯤꯡꯗꯤ꯫ ꯑ ꯀꯔꯤ ꯍꯥꯏꯁꯤꯔꯥ ꯂꯧꯒꯨꯝꯕꯁꯨ ꯁꯨꯕ ꯌꯥꯗ꯭ꯔꯦ ꯍꯥꯏꯅꯀꯣ꯫ ꯏꯁꯤꯡ ꯂꯩꯇꯕꯅꯤꯅ ꯂꯧ ꯐꯥꯎ ꯆꯠꯄ ꯌꯥꯗ꯭ꯔꯦ ꯎꯝ ꯑꯗꯨꯃꯥꯏꯅ ꯍꯥꯏꯌꯦ ꯑꯗꯣ ꯑꯩꯈꯣꯏ ꯈꯨꯟꯗꯗꯤ ꯌꯥꯝ ꯑꯩꯈꯣꯏ ꯂꯣꯝꯗꯗꯤ ꯌꯥꯝ ꯅꯣꯡ ꯆꯨꯑꯦ ꯅꯥꯔ ꯑꯩꯈꯣꯏꯗꯤ ꯅꯣꯡ ꯆꯨꯗꯦ ꯑꯗꯨꯒꯤ ꯂꯧꯁꯨ ꯆꯠꯄ ꯌꯥꯗ꯭ꯔꯦ ꯂꯧ ꯊꯕꯛꯁꯨ ꯇꯧꯕ ꯌꯥꯗ꯭ꯔꯦ ꯍꯥꯏꯅ ꯍꯥꯏꯕꯀꯣ
ꯎꯝ ꯏꯁꯤꯡꯁꯨ ꯂꯩꯇꯕꯩꯅꯦ ꯅꯣꯡ ꯆꯨꯗ꯭ꯔꯗꯤꯀꯣ
ꯎꯝ ꯑꯗꯨꯅꯦ ꯀꯣꯏ ꯃꯊꯦꯜ ꯆꯥꯏꯕ
ꯑꯩꯗꯤ ꯁꯧꯒ꯭ꯔꯤꯒ ꯈꯥꯃꯦꯟ ꯑꯈꯥꯕ
ꯗꯨꯝ ꯍꯥꯎꯋꯦ ꯑꯩꯗꯤ ꯈꯥꯃꯦꯟ ꯑꯈꯥꯕꯒ ꯑꯁ ꯊꯥꯡꯖꯤꯡ ꯉꯔꯥꯡꯗꯣ ꯑꯩꯈꯣꯏ ꯏꯆꯦꯈꯣꯏꯗꯣ ꯊꯥꯡꯖꯤꯡ ꯐꯖꯅ ꯃꯦꯠꯂꯒ ꯃꯈꯣꯏ ꯃꯔꯨꯞ ꯑꯃ ꯂꯩꯌꯦꯕꯀꯣ ꯃꯣꯏꯒꯤ ꯒ꯭ꯔꯨꯞꯇ ꯆꯥꯛ ꯆꯥꯛ ꯆꯥꯃꯤꯟꯅꯕꯅꯦꯕ ꯆꯥꯛ ꯆꯥꯔꯒ ꯃꯣꯏꯒ ꯃꯣꯏꯅ ꯂꯦꯝꯍꯧꯕꯗꯣ ꯂꯧꯑꯣ ꯍꯥꯏꯅ ꯑꯩꯁꯦ ꯆꯪꯉꯦꯕꯀꯣ ꯑꯗꯨ ꯂꯧꯒꯦ ꯍꯥꯏꯅ ꯈ ꯊꯥꯡꯖꯤꯟ ꯃꯦꯠꯄꯗꯣ ꯂꯧꯅꯤꯡꯉꯥꯏ ꯂꯥꯛꯄꯗꯣ ꯏꯁꯤꯡ ꯇꯥꯔꯒ ꯂꯩꯕꯖꯥꯠꯅꯦꯕ ꯃꯈꯥꯗꯀꯣ ꯑꯩꯗꯣ ꯈꯪꯗꯅ ꯀꯣ ꯑꯗꯨꯗ ꯅꯥꯜꯂꯒ ꯇꯨꯕꯗꯣ ꯑꯩ ꯊꯥꯡꯖꯤꯡꯒꯤ ꯊꯥꯡꯖꯤꯡ ꯃꯦꯠꯄꯁꯨ ꯑꯗꯨ ꯂꯣꯏꯅꯃꯛ ꯃꯈꯥꯗ ꯊꯝꯈ꯭ꯔꯦꯕꯀꫭ ꯇꯥꯔꯦ ꯇꯥꯔꯦꯕꯣ ꯑꯩ ꯆꯥꯅꯤ ꯆꯥꯅꯕ ꯑꯃ ꯐꯥꯎ ꯐꯪꯗꯅ ꯑ ꯈꯣꯡ ꯅꯥꯔꯒ ꯑꯃꯨꯛ ꯍꯜꯂꯛꯑꯦꯕ
ꯏꯀ ꯄꯤꯔꯛꯑꯣ ꯍꯥꯏꯕ ꯌꯥꯗ꯭ꯔꯣ ꯑꯗꯨꯗꯤ
ꯇꯦꯡꯀꯣꯠꯁꯨ ꯂꯣꯏꯗꯐꯥꯎ ꯊꯨꯒꯥꯏꯈ꯭ꯔꯕꯅꯤ ꯉꯔꯥꯡꯅ ꯐꯧ ꯊꯨꯒꯥꯏ ꯇꯦꯡꯀꯣ ꯐꯧ ꯂꯣꯏ ꯅ ꯂꯧꯅꯤꯡꯉꯥꯏꯅꯩꯗꯕꯅꯦꯕ ꯉꯔꯥꯡꯗꯣ ꯅꯣꯛꯅꯤꯡꯕꯗꯣ
ꯇꯀꯣꯁꯨꯨꯌꯥꯝ ꯌꯥꯝ ꯑꯁꯅꯤ ꯂꯣꯏꯅꯃꯛ ꯁꯤꯖꯤꯟꯅꯗꯣꯏꯅꯦ ꯌꯥꯝꯗ꯭ꯔꯗꯤ ꯈꯤꯇꯪ ꯈꯤꯇꯪ
ꯑꯥ ꯍꯣꯔꯣꯜ ꯅꯨꯡꯗꯥꯡꯗꯗꯤ ꯀꯔꯤꯃꯨꯛ ꯊꯣꯡꯒꯅꯤ
ꯍꯣꯔꯦꯟꯅꯤ ꯑꯁ ꯈꯪꯗꯦ ꯀꯣꯕꯤꯒ ꯀꯥꯡꯉꯧ ꯇꯧꯔꯒ ꯆꯥꯗꯣꯏꯔꯥ ꯈꯣꯡꯗ꯭ꯔꯨꯝ ꯑꯁ ꯂꯩꯌꯦꯕꯀꯣ ꯑꯗꯨ ꯆꯝꯐꯨꯠ ꯆꯥꯔꯅꯤ
ꯀꯣꯕꯤ ꯆꯥꯅꯤꯡꯉꯦ ꯑꯩꯗꯤ ꯀꯣꯕꯤꯗꯣ ꯌꯥꯝ ꯄꯥꯝꯃꯦ
ꯑꯁ ꯀꯣꯕꯤꯗꯤꯒꯣ ꯁꯤꯗꯗꯤ ꯍꯣꯡꯉꯦ ꯃꯆꯥ ꯈꯔ ꯃꯦꯗꯤꯌꯝ ꯁꯥꯏꯖꯇ ꯂꯨꯄꯥ ꯇꯔꯥ ꯄꯤꯌꯦꯕ
ꯑꯣ ꯌꯥꯝ ꯍꯣꯡꯉꯦꯅ ꯑꯗꯨꯗꯤ
ꯎ ꯁꯧꯒ꯭ꯔꯤꯁꯨ ꯑꯅꯤ ꯇꯔꯥꯒꯤ ꯑꯅꯤ ꯇꯧꯕꯁꯨ ꯌꯥꯎꯋꯦ ꯑꯃ ꯇꯧꯕꯁꯨ ꯌꯥꯎꯋꯦ
ꯇꯧꯔꯤꯁꯦ ꯅꯪꯁꯨ ꯊꯝꯃꯣꯅ ꯒꯝꯂꯥꯗ ꯑꯃ ꯊꯝꯂꯦ ꯅꯪꯒꯤꯗꯤ ꯀꯣꯟꯅꯒꯅꯤ
ꯑꯁ ꯑꯩꯈꯣꯏ ꯂꯩꯀꯥꯏꯁꯨ ꯑꯉꯥꯡ ꯂꯩꯕꯅꯤꯅ ꯑꯁ ꯄꯪ ꯆꯦꯟ ꯆꯦꯟ ꯑꯁ ꯂꯥꯛꯅꯕ ꯉꯝꯗꯦ
ꯍꯣꯏ ꯑꯗꯨꯃꯥꯏꯅ ꯇꯧꯔꯝꯒꯅꯤ
ꯅ ꯃꯄꯥꯟꯗ ꯊꯝꯕ ꯌꯥꯗꯦꯕ
ꯎꯝ ꯏꯁꯤꯡꯗꯤ ꯅꯨꯡꯉꯥꯏꯕ꯭ꯔꯣ
ꯏꯁꯤꯡꯁꯤ ꯇꯣꯇꯤ ꯂꯥꯛꯑꯗꯤ ꯇꯨꯇꯤ ꯂꯥꯛꯑꯁꯨ ꯅꯨꯡꯗꯥꯡꯗꯅꯦ ꯄꯨꯡ ꯑꯦꯂꯚꯦꯟ ꯇꯨꯋꯦꯜꯕ ꯑꯗꯨꯗ ꯑꯗꯨꯒ ꯂꯥꯛꯇ꯭ꯔꯗꯤ ꯏꯁꯤꯡ ꯃꯔꯛ ꯃꯔꯛ ꯂꯩꯕ ꯑ
ꯎꯝ ꯏꯁꯤꯡ ꯅꯨꯡꯉꯥꯏꯕ ꯃꯐꯝ ꯑꯗꯨꯝ ꯅꯨꯡꯉꯥꯏꯕꯅꯤꯗ
ꯎꯝ ꯏꯁꯤꯡ ꯅꯨꯡꯉꯥꯏꯔꯁꯨꯀꯣ ꯎꯝ ꯇꯣꯏꯂꯦꯠꯒꯨꯝꯕꯗꯣ ꯅꯨꯡꯉꯥꯏꯇ ꯇꯕ ꯑꯃꯨꯛ ꯑꯃ ꯇꯥꯎ ꯑꯃ ꯇꯧꯔꯗꯤ ꯑꯃ ꯇꯥꯎ ꯑꯁ
ꯍꯣꯏ ꯑꯗꯨꯃꯥꯏꯅꯁꯨ ꯇꯧꯋꯦ ꯇꯣꯏꯂꯦꯠ ꯐꯠꯇꯕ ꯑꯃ ꯃꯐꯝꯗꯁꯦ ꯎꯝ ꯌꯥꯝ ꯇꯟꯗꯦ
ꯅꯍꯥꯟ ꯑꯩ ꯂꯩꯔꯝꯕꯗꯣ ꯏꯁꯤꯡ ꯅꯨꯡꯉꯥꯏꯌꯦ ꯇꯣꯏꯂꯦꯠꯁꯨ ꯅꯨꯡꯉꯥꯏ ꯑꯗꯨꯕꯨ ꯁꯥꯗꯤ ꯁꯥꯕ
ꯑꯣ ꯑꯝ